ꯇꯕ꯭ꯔꯣ
ꯑꯣ ꯇꯥꯏ ꯍꯧꯖ
ꯑꯣ ꯑꯦ ꯇꯧꯔꯤꯒꯦ ꯑꯣꯖꯥꯁꯤꯕꯨ
ꯑꯁ ꯁꯣ ꯑꯃ ꯃꯅꯤꯗ
ꯃꯥ ꯀꯩ ꯃꯊꯔ ꯀꯩ ꯏꯁꯁꯒꯦ ꯀ ꯁꯤ
ꯑꯁ ꯁꯤꯗꯤ ꯎꯅꯄꯥꯅ ꯌꯦꯟ ꯄꯨꯔꯛꯄꯒꯤ ꯌꯦꯟ ꯊꯣꯡꯕ ꯑꯣꯏꯅ ꯇꯥꯔꯦ
ꯑ ꯑꯔꯅ
ꯅꯪꯗꯤ ꯀꯗꯤ ꯃꯊꯦ ꯆꯥꯔꯒꯦ
ꯑꯩꯁꯨ ꯃꯁꯨ ꯑꯁ ꯌꯦꯟ ꯑꯣꯏꯅ ꯇꯧꯔꯦ
ꯍꯥꯎꯕ ꯉꯥꯏꯥꯛꯇ ꯆꯥꯔꯔꯤꯅꯦ ꯅꯣꯏꯗꯤ
ꯄꯂ꯭ꯔꯣ ꯀꯝꯗꯧꯔꯤꯒꯦ ꯅꯣꯏ ꯏꯁꯕꯨꯥꯎ ꯅꯨꯡꯉꯥꯏꯔꯤꯕ꯭ꯔꯣ
ꯑꯣ ꯅꯨꯡꯉꯥꯏ
ꯐꯁꯁ ꯃ
ꯑꯣ ꯍꯥꯕ꯭ꯔꯣ
ꯑꯣ ꯑꯣ ꯇꯥꯏ ꯇꯥꯏ
ꯑꯝꯍꯝ ꯍꯧꯖꯤꯛ ꯗꯤꯀꯤꯂꫪ ꯑꫭꯏꯕ꯭ꯔꫭ
ꯑ ꯍꯧꯖꯤ ꯄꯨꯗꯤ ꯀꯂꯤꯌꯥꯔ ꯑꯣꯏꫪ‌ꯦ
ꯁꯦꯡꯅ ꯇꯥꯏꯀꯣ ꯍꯧꯖꯤꯛꯗꯤ
ꯑꯣ ꯁꯦꯡꯉꯦ ꯁꯦꯡꯉꯦ ꯐꯖꯥꯅ ꯁꯦꯡꯉꯦ ꯍꯧꯖꯤꯛꯇꯤ ꯑꯁ ꯀꯅꯥ ꯀꯅꯥ ꯂꯥꯏꯕꯒꯤꯅꯣ
ꯃꯤ ꯌꯥꯝ ꯂꯩꯕꯒꯤꯅꯤ ꯃꯅꯨꯡꯗ ꯅꯪꯗꯤ ꯀꯅꯥ ꯀꯅꯥ ꯂꯩꯒꯦ ꯍꯧꯖꯤꯛ
ꯑꯩꯗꯤ ꯃꯤꯁꯨ ꯅꯠꯇꯕ ꯁꯥꯁꯨ ꯅꯠꯇꯕ ꯃꯤꯁꯤꯡꯒ ꯂꯩꯃꯤꯟꯅꯩ ꯍꯥꯏꯇꯥꯔꯦ ꯐꯥꯒꯤ ꯇꯧꯃꯤꯗ ꯎꯄꯥꯏ ꯂꯩꯇꯦꯅꯦ ꯍꯥ
ꯃꯥꯏ ꯆꫭꯞꯄ ꯉꯝꯗ‌ꯦ ꯍꯥꯌ‌ꯦꯡꯗꯤ ꯊꯕꯛ ꯆꯠꯀꯗ꯭ꫪꫭ
ꯍꯌꯦꯡꯁꯦ ꯆꯠꯇ‍꯭ꯔꯗꯤ ꯅꯨꯡꯉꯥꯏꯔꯣꯏꯅꯦ ꯑꯁ ꯍꯞꯇꯥ ꯁꯤ ꯍꯞꯇꯥꯁꯤꯗꯤ ꯆꯠ ꯇ꯭ꫪꯗꯤ ꯅꯨꯡꯉꯥꯏꯔꫭꯏ ꯊꯕꯛꯁꯨ ꯆꯤꯟꯌ‌ꯦ ꯆꯤꯜꯂ‌ꯦꯕꯥ ꯍꯧꯖꯤꯛ ꯀꯥꯟꯁꯦ
ꯂꯥꯏꫪꯤꯛ ꯇꯝꯃꯨꯏꯗ‌ꯦ ꯂꯥꯏꫪꯤꯛ ꯇꯝꯃꯨꯏꯗ ꯑꯗꯨꯝ ꯆꯠꯂꯣ
ꯁꯟꯗꯦꯗꯤ ꯈꯔ ꯂꯦꯞꯄ ꯇꯥꯔꯦ ꯁꯟꯗꯦꯗꯤ ꯑꯣꯐ ꯅꯤꯅꯀꯣ ꯁꯟꯗꯦ ꯉꯠꯇ ꯉꯥꯏꫪ‌ꯦ ꯑꯣꯐ ꯂꯩꯁꯤꯁ‌ꯦ
ꯑꯩꯈꫭꯁꯨ ꯁꯟꯗ‌ꯦ ꯈꯛꯇꯅꯦ ꯑꯣꯐ ꯂꯩꫪꯤꯁ‌ꯦ ꯆꯞ ꯃꯟꯅꯏꯗ ꯑꯩꯈꯣꯏ
ꯏꯄꯥꯏ ꯂꯩꯇꯦ ꯃꯤꯒꯤ ꯃꯈꯥꯗ ꯊꯕꯛ ꯇꯧꯕ ꯍꯥꯏꯁꯦ
ꯎꯝ
ꯊꯕꯛ ꯇꯧꯗ꯭ꯔꯗꯤ ꯄꯩꯁꯥꯁꯨ ꯐꯪꯗꯦ ꯃꯤꯒꯤ ꯃꯈꯥꯗ ꯊꯕꯛ ꯇꯧꯕꯅꯤꯅꯀꫭ ꯑꯁ
ꯑꯗꯨꯗ ꯋꯥꯊꯤ ꯑ ꯋꯥꯊꯤ ꯑꯃꯨꯛ ꯆꯥꯒꯅꯤ ꯑꯁ ꯈꯪꯗ‌ꯦꯗ ꯂꯥꯏꯔꯕꯥꯒꯤ ꯄꯨꯟꯁꯤꯁꯦ ꯂꯨꯗꯤ ꯂꯨꯕꯖꯟꯅꯤ ꯍ‌ꯦ
ꯇꯥꯏꯌ‌ꯦꯀꯣ
ꯇꯥꯏ ꯇꯥꯏ ꯎꯝ ꯎꯝ ꯌꯦꯡ ꯄꯨꯡ ꯀꯌꯥꯗ ꯊꯕꯛ ꯆꯠꯀꯅꯤ
ꯑꯩ ꯄꯨꯡ ꯇꫪꯥꯗ ꯆꯠꯀꯅꯤ ꯂꯩꯗꯤ ꯃꫭꯏꯗꯤ ꯄꯨꯡ ꯀꯥꯌꯗ ꯍꯧꯕꫪ
ꯑꯩꯈꯣꯏꯗꯤ ꯑꯩꯈꯣꯁꯨ ꯆꯠꯀꯅ‌ꯦ ꯍꯥꯏꯗ ꯄꯨꯡ ꯇꯔꯥ ꯗ ꯄꯨꯡ ꯇꯔꯥꯗ ꯂꯥꯛ ꯑ ꯄꯨꯡ ꯇꯔꯥ ꯇꯥꯔꯝꯗꯥꯏꯗ ꯂꯥꯛꯑꯣ ꯍꯥꯏꯕꯅꯦ ꯑꯗꯣ ꯎꯨꯄꯥꯏ ꯂꯩꯇꯦ ꯊꯦꯡꯅꯍꯧꯒꯠ ꯄꯅꯤꯅ ꯎ ꯄꯨꯡ ꯇꯔꯥ ꯍꯦꯜꯂꯀꯥꯟꯗ ꯑꯣꯏꯅ ꯂꯥꯛꯑꯦ ꯑꯩꯈꯣꯏꯁꯦ
ꯇꯅꯤ ꯏꯄꯥꯗꯤ ꯍꯕꯗꯅꯤ ꯇꯅꯣ
ꯉꯅꯤꯡꯉꯥꯏꯗꯤ ꯀꯟꯅꯗꯤ ꯍꯣꯠꯅꯕꯅꯦ ꯑꯗꯣ ꯌꯥꯗꯦ ꯅꯨꯡꯗꯥꯡꯗ ꯅꯨꯡꯗꯥꯡꯗꯅ ꯇꯨꯝꯕ ꯌꯥꯗ꯭ꯔꯦ ꯅꯪꯉꯦꯗ ꯍꯧꯖꯤꯛꯀꯥꯟꯁꯦ ꯌꯥꯝ ꯂꯨꯔꯦꯗ
ꯔꯦ ꯂ
ꯁꯤ ꯀꯀꯤ ꯑꯦꯇ ꯄꯔꯦ ꯍꯗ ꯇꯨꯝꯕꯁꯨꯨꯌꯥ ꯑꯗꯨ꯭ꯔꯦ ꯄꯩꯁꯥ ꯂꯩꯗꯤ ꯈꯔ ꯊꯨ ꯁꯅꯨꯡꯉꯥꯏ ꯏꯕ
ꯁꯥꯥꯕꯨꯣꯂꯏꯕꯨꯣꯂꯏꯔꯗꯤ ꯑꯗꯨꯝ ꯇꯝꯕ ꯅꯨ ꯃꯥꯥꯏꯔꯦ
ꯑ ꯑꯦꯁꯤꯁꯦ ꯈꯔ ꯇꯨꯝꯕ ꯅꯨꯡꯉꯥꯏꯅꯕꯅ ꯄꯩꯁꯥ ꯀꯟꯅ ꯊꯤꯕꯅꯤꯗꯣ ꯌꯥꯔꯦ ꯐꯪꯗꯦ ꯎꯔꯦꯟꯦꯟ ꯄꯤꯒꯦ ꯎꯔꯦꯟ ꯄꯤꯒꯦ ꯍꯥꯏ ꯍꯣꯔꯦꯟ ꯍꯣꯔꯦꯟ ꯄꯤꯒꯦ ꯍꯣꯔꯦꯟ ꯄꯤꯒꯦ ꯍꯥꯏꯔꯒ ꯑꯗꯨꯝ ꯂꯣꯏꯈ꯭ꯔꯦꯅꯦꯕ ꯅꯥꯟ ꯑꯍꯥꯟ ꯑꯃꯗ ꯍꯪꯕꯅꯦꯕ
ꯃꯁꯥꯖ ꯂꯥꯛꯑ ꯉꯁꯥꯏ ꯑꯩꯈꯣꯏ ꯏꯅꯥꯇ ꯂꯥꯛꯑꯦ
ꯑꯥ
ꯑ ꯅꯔ ꯂꯑꯦꯁꯨ ꯍꯥꯏꯒ ꯆ ꯆꯥ ꯑꯣꯕ꯭ꯔꯣ ꯍꯥꯏ
ꯌꯦꯡꯒꯤ ꯍꯪ ꯍꯪꯕ ꯌꯥꯗ꯭ꯔꯣ
ꯑ ꯌꯦꯉꯗꯤ ꯂꯔꯃꯤꯗ ꯑꯩ ꯍꯣꯏꯗ꯭ꯔꯥ ꯍꯥꯏꯦ
ꯁꯗ꯭ꯔꯦ
ꯎꯝ ꯑ
ꯍꯌꯦꯡ ꯑꯃꯨꯛ ꯁꯣꯏꯔꯗꯤ ꯕꯦꯔꯥ ꯀꯅꯦꯕ
ꯑꯩ ꯑꯅꯨ ꯁ ꯍꯣꯏꯔꯗꯤ ꯑꯩ ꯆ ꯆꯔ
ꯍ ꯇꯨ ꯆ ꯆꯂ ꯀꯥꯏꯅ ꯆꯠꯇꯗꯤ ꯌꯥꯗꯦꯅꯦ ꯔꯝꯕ ꯌꯥꯔꯏꯅꯦ
ꯌꯥꯗꯁꯨ ꯊ ꯈꯥꯔ ꯃ ꯇꯔꯦ
ꯎ
ꯍꯌꯦꯡ ꯍꯦꯛ ꯐꯪꯗ꯭ꯔꯕꯠ ꯑꯁꯤꯒꯤ ꯍꯞꯇꯥ ꯑꯁꯤꯗꯤ ꯂꯦꯞꯈ꯭ꯔꯅꯤ ꯇ ꯗꯔ ꯀ ꯆꯂꯥꯏꯔꯁꯨ ꯆꯜꯂꯣꯏ
ꯁꯤꯁꯤ ꯑꯖ ꯗꯦꯗꯥ ꯑꯅꯥꯒꯤꯁꯦ
ꯍꯌꯦꯡ ꯍꯌꯦꯡ ꯍꯌꯦꯡꯕꯨ ꯁꯣꯏꯕꯨ ꯁꯣꯏꯔꯗꯤꯀꯣ
ꯑ ꯑ ꯇꯅ ꯄꯔ ꯌꯦꯕ ꯇꯔꯦ
ꯉꯔꯥꯡꯗꯒꯤ ꯉꯥꯏꯔꯛꯄꯗꯨꯣ ꯌꯥꯕ
ꯎꯝ ꯑꯁ ꯑꯩꯒꯤ ꯁꯤꯗꯤ ꯍꯦ ꯀꯥꯗꯔꯦꯗ
ꯁꯁ ꯈꯗꯔꯤꯁꯨꯗ
ꯍꯪꯗꯦ ꯆꯅꯤ ꯌꯥꯡꯈꯩ ꯌꯥꯡꯈꯩꯗꯒꯤ ꯍꯦꯟꯅ ꯀꯥꯗ꯭ꯔꯦ
ꯑꯦ ꯃꯊꯪꯗ ꯑꯃꯨꯛ ꯀꯩꯅꯣ ꯇꯧꯅꯤ ꯑꯩꯗꯤ ꯊꯕꯛ ꯁꯨꯗꯕꯤꯗ ꯑꯗꯨꯝ ꯇꯨꯝ ꯂꯩꯔꯦ
ꯍꯠꯇ ꯌꯦꯅꯗ
ꯌꯥꯗ꯭ꯔꯦꯅꯦ ꯇꯨꯝꯅꯤꯡꯕꯣꯔꯦ ꯇꯨꯝꯅꯤꯡꯉꯦꯕ ꯋꯥꯔꯕꯅꯤꯅ ꯋꯥꯔꯤ ꯁꯅꯤ ꯍꯥꯏ ꯇ ꯅꯣ ꯂꯩꯗꯦꯕ ꯂꯩꯗꯦꯕ
ꯃꯍꯤ ꯐꯠ ꯏꯁꯤꯡ ꯏꯁꯤꯡ ꯑꯃ ꯏꯁꯤꯡ ꯈꯔ ꯊꯛꯑꯗꯤꯀꯣ
ꯑꯥ
ꯑꯗꯨꯝ ꯇꯧꯕ ꯅꯨꯡꯉꯥꯏꯕꯅꯤꯕ ꯑꯗꯨꯝ ꯑꯁ ꯏꯁꯤꯡ ꯊꯛꯇ꯭ꯔꯗꯤ ꯌꯥꯗꯅꯤ
ꯑꯗꯨꯅꯦꯕ ꯑꯩꯅ ꯉꯁꯥꯏ ꯊꯤꯈꯤꯕꯗꯣ ꯑꯍꯟꯗꯣ
ꯋꯥꯁ ꯊꯣꯡ ꯊꯣꯡꯀꯦ
ꯀꯟꯐꯥꯎ ꯑ ꯅꯪꯐꯝ ꯂꯩꯗ꯭ꯔꯦ ꯌꯥꯅꯤꯡꯉꯥꯏ ꯂꯩꯇ꯭ꯔꯦꯕ
ꯍꯁ ꯗ ꯇꯥꯎꯕꯖꯤꯀꯣ ꯑꯅꯤꯉꯔ ꯃꯥꯁꯨ ꯌꯥꯝꯅꯤ ꯀꯩꯅꯣ ꯐꯔ
ꯌꯦꯡ ꯌꯦꯡꯕꯥ ꯇꯥꯔꯦ ꯑꯩꯁꯨ ꯑꯩꯒꯤ ꯀꯩꯅꯣꯗꯣ ꯄꯤꯗꯤ ꯄꯤꯈ꯭ꯔꯕꯅꯦ ꯈꯪ ꯌꯦꯌꯦꯡ
ꯪ ꯅꯪ ꯅꯪ ꯅꯪ ꯉꯁꯥꯏ ꯑꯗꯨ ꯅꯨꯄꯥꯗꯨꯗ ꯄꯩꯁꯥ ꯈꯔ ꯅꯤꯔꯝꯗ꯭ꯔꯣ
ꯅꯤꯗꯦꯗ ꯂꯩꯇꯦ ꯍꯥꯏꯅ ꯑꯗꯨꯝ ꯀꯨꯝꯃꯤꯅꯤ ꯍꯣꯏꯅꯦ ꯍꯥꯏꯔꯣꯏ ꯐꯪꯉꯣꯏ ꯃꯉꯣꯟꯗꯒꯤꯗꯤ
ꯎ ꯍꯣꯏ ꯀ ꯆꯞ ꯃꯅꯅꯤ ꯃꯥꯗꯤꯒ
ꯂꯥꯏꯔ ꯁꯨ ꯂꯩꯥꯏꯇ ꯇ ꯍꯥꯏ
ꯂꯩꯒꯗꯕ ꯃꯥꯥꯟꯂꯦꯗ ꯃꯥ ꯑꯩꯈꯣꯏꯒ ꯆꯞ ꯃꯥꯟꯅꯕꯅꯤ ꯃꯥ ꯑꯩꯈꯣꯏꯒ ꯆꯞ ꯃꯥꯟꯅꯕꯅꯦꯕ ꯃꯥꯁꯨ ꯉꯁꯥꯏ ꯑꯍꯟ ꯑꯃꯛꯇ ꯄꯩꯁꯥ ꯅꯤꯍꯥꯏꯕꯅꯤ ꯃꯥ
ꯑꯗꯣ ꯑꯍꯟꯗꯨꯁꯨ ꯉꯁꯥꯏ ꯑꯩ ꯉꯥꯏꯕꯅꯤ ꯑꯗꯨ ꯂꯥꯛ ꯂꯥꯛꯕꯔꯤ ꯆꯔ ꯐꯔꯗ
ꯌꯦꯡꯗꯤꯁꫭꯏꯗ꯭ꯔꯦ
ꯑ
ꯎꯝ
ꯇꯥꯎꯦ
ꯀꯥꯏꯕ
ꯍꯌꯦꯡꯗꯤ ꯇꯨꯝꯗꯕꯤꯗꯀꯣ ꯍꯧꯔꯁꯦꯕ ꯐꯪꯉꯣ ꯐꯪꯅꯒꯦ ꯇꯤꯗ꯭ꯔꯣ
ꯇꯥꯏ ꯇꯥꯏ ꯑꯧ ꯇꯧꯈꯥꯏꯔꯁꯤ
ꯌꯦ